ꯑꯧ ꯍꯜꯂꯣ ꯅꯥꯡ ꯉꯁꯤꯁꯨ ꯑꯩ ꯂꯤꯁꯤꯡ ꯃꯨꯛ ꯀꯥꯎꯔꯁꯨ
ꯉꯔꯥꯡꯒꯤ ꯁꯤꯁꯨ ꯎ ꯍꯥꯏꯕ ꯅꯥꯡꯁꯤꯁꯨ ꯀꯔꯤꯔꯣ
ꯀꯃꯥꯏꯅ ꯍꯥꯏꯒꯅꯣ ꯅꯪ ꯁꯤꯁꯨ ꯍꯥꯏꯒꯦꯔꯣ ꯇꯥꯏꯌꯦ ꯃꯤ
ꯍꯣꯏ ꯀꯧꯔꯁꯨ ꯁꯨꯛꯇꯥ ꯇꯥꯗꯦ ꯅꯪ
ꯁꯤꯗꯣ ꯋꯥꯏ ꯐꯥꯏ ꯃꯨꯠ
ꯇꯥꯁꯤꯟꯅꯔꯔꯣꯏ ꯅꯪꯗꯤ ꯎꯝ ꯃꯨꯠꯀꯅꯤ ꯑꯩꯅ ꯑꯩꯅ ꯇꯧꯕ ꯃꯇꯝꯗꯗꯤ ꯃꯨꯠꯀꯅꯤ ꯃꯨꯠꯊꯠꯄ ꯃꯥꯜꯂꯦ ꯅꯪꯅ
ꯄ꯭ꯔꯣꯃꯤꯁ ꯑꯩ ꯆꯤꯟꯊꯤꯔꯣꯏ ꯑꯩꯒꯤ ꯀꯦꯟꯗꯜ ꯉꯣꯟꯗ ꯍꯥꯡꯉꯣꯀꯣ ꯑꯗꯨꯗꯤ ꯑꯩꯅ ꯃꯨꯠꯊꯠꯄ꯭ꯔꯥ ꯋꯥꯏꯐꯥꯏ ꯃꯨꯠ ꯍꯧꯖꯤꯛꯈꯨꯝ ꯍꯧꯖꯤꯛꯀꯤꯗꯣ ꯋꯥꯏꯐꯥꯏ ꯃꯨꯠꯄ꯭ꯔꯥ ꯑꯩꯅ
ꯑꯗꯣ ꯅꯪꯒꯤ ꯖꯨꯁ ꯅꯪꯒꯤ ꯀꯦꯟꯗꯜ ꯅꯪꯅꯦ ꯖꯤꯖꯤ ꯅꯦ ꯇꯥꯗꯦ
ꯍꯥꯏꯕꯤꯌꯣ ꯄ꯭ꯂꯤꯁ ꯃꯨꯠꯄꯅꯦ ꯍꯣꯏ ꯋꯥꯏ ꯐꯥꯏ ꯃꯨꯠꯂꯗꯤ ꯅꯪ ꯃꯩ ꯃꯨꯠꯄꯅꯦꯕ ꯃꯈꯣꯟꯁꯨ ꯌꯥꯝꯅ ꯊꯨꯝꯗ꯭ꯔꯥ ꯑꯍꯥꯍꯥ
ꯃꯈꯣꯟ ꯌꯥꯝ ꯐꯖꯩꯌꯦ
ꯑꯥ ꯌꯥꯝ ꯑꯥ ꯇꯧꯔꯣ ꯃꯥ ꯍꯧꯖꯤꯛ ꯃꯥꯒꯤ ꯅꯨꯨꯄꯥꯥꯕꯨ ꯋꯥꯔꯤ ꯁꯥꯟꯅꯥꯅꯤꯉꯥꯏ ꯀꯟꯅ ꯁꯦꯝꯔ ꯂꯩ
ꯅꯪꯕꯨ ꯇꯧꯕꯁꯤ ꯕꯣꯔꯤꯡ ꯆꯨꯕꯅꯦ ꯃꯥꯕꯨ ꯇꯧꯔꯅꯤ
ꯍꯣꯏ ꯑꯩꯁꯨ ꯍꯧꯖꯤꯛ ꯏꯕꯥꯅꯤ ꯂꯥꯁ
ꯁꯥꯎꯕ ꯃꯥꯜꯂꯦꯅꯦ ꯅꯪꯁꯦ ꯑꯗꯨꯃꯥꯢꯅ ꯍꯥꯢꯔꯗꯤ꯫
ꯁꯥꯎꯕ ꯅꯠꯇꯦ ꯑꯩꯒꯤ ꯌꯨꯝꯒꯤ ꯃꯤꯁꯤꯡꯁꯨ ꯑꯩꯅ ꯐꯣꯟ ꯄꯥꯏꯈꯠꯇ꯭ꯔꯒ ꯂꯩꯌꯦ ꯍꯧꯖꯤꯛ꯫
ꯄꯥꯏꯅꯨ ꯄꯥꯏꯔꯅꯨ ꯁꯤꯔꯦꯁ ꯌꯥꯝ ꯏꯝꯄꯣꯔꯇꯦꯟ ꯑꯣꯏꯕ ꯌꯥꯝ ꯁꯦꯔꯤꯌꯁ ꯑꯣꯏꯕ ꯋꯥꯔꯤ ꯁꯥꯔꯤꯌꯦ ꯍꯥꯢꯌꯣ ꯏꯝꯄꯣꯔꯇꯦꯟ ꯄꯥ꯭ꯔꯁꯟ ꯑꯃꯒ꯫
ꯏꯝꯄꯣꯔꯇꯦꯟ ꯑꯣꯏꯗꯦ ꯅꯪꯗꯤ꯫
ꯏꯝꯄꯣꯔꯇꯦꯟ ꯑꯣꯏꯔꯛꯀꯅꯤ ꯀꯣ ꯐ꯭ꯌꯨꯆꯔꯗ ꯅꯪ ꯐꯖꯅ ꯑꯩꯕꯨ ꯈꯪꯍꯧꯀꯣ꯫
ꯆ꯭ꯌꯥꯔꯅꯤꯗ꯫
ꯌꯥꯒꯅꯨꯗ꯫
ꯗꯤꯖꯤ ꯑꯣꯄꯦꯟꯗꯣ
ꯅꯪꯒꯤ ꯀꯦꯟꯗꯜꯗꯨꯁꯨ ꯅꯨꯄꯥ ꯂꯩꯔꯦ꯫
ꯑꯥꯎ
ꯎꯝ ꯖꯤꯖꯤꯁꯨ ꯅꯨꯄꯥ ꯂꯩꯔꯦ꯫
ꯈꯪꯗꯦ ꯃꯣꯏ ꯃꯁꯥ ꯃꯁꯥꯗ ꯍꯪꯖꯧ꯫ ꯄꯦꯟꯗꯜ ꯍꯥꯏꯕꯗꯤꯀꯣ ꯄꯤ ꯑꯦ ꯑꯦꯟ ꯗꯤ ꯑꯦꯜ ꯏ ꯅꯦ꯫
ꯑꯥ ꯅꯪꯒꯤ ꯀꯦꯟꯗꯜꯗꯨ꯫ ꯐꯖꯥꯔꯝꯅꯤꯅꯦ ꯑꯗꯨꯗꯤ꯫
ꯎꯝ ꯄꯦꯟꯗꯜꯅꯦ ꯀꯦꯟꯗꯜ ꯅꯠꯇꯦ꯫
ꯎꯝ ꯁꯦꯟꯗꯟ꯫
ꯐꯖꯕꯅꯦ ꯌꯥꯝꯅ꯫
ꯑꯩꯅ ꯍꯥꯏꯕꯗꯨ ꯚꯤꯗꯤꯌꯣ ꯀꯣꯜ ꯇꯧꯁꯦꯅꯦ ꯅꯪꯒꯤ ꯀꯦꯟꯗꯜ ꯅꯪꯒꯤ ꯖꯤꯖꯤ ꯑꯗꯨꯒ ꯅꯪ ꯅꯪꯗꯤ ꯀꯅꯥꯔꯣ ꯑꯗꯨꯗꯤ꯫
ꯑꯩꯅ ꯈꯨꯗ꯭ꯌꯥꯡꯀꯣꯠꯅꯦ꯫
ꯐꯨꯗꯦꯡꯄꯣꯠ꯫ ꯍꯧꯇ꯭ꯔꯦꯌꯦ ꯐꯖꯕ ꯑꯃ ꯍꯥꯏꯔꯣꯗ ꯅꯪꯁꯨ꯫
ꯈꯨꯗꯦꯡꯗꯣ ꯈꯪꯕ꯭ꯔꯥ?
ꯍꯣꯏ꯫
ꯑꯥ ꯈꯨꯗꯦꯡꯅꯦ ꯑꯩꯗꯤ꯫ ꯍꯥꯎꯇꯝꯅꯦ ꯌꯥꯝ꯫
ꯅꯪꯅ ꯈꯨꯗꯦꯡ ꯄꯣꯕ꯫ ꯑꯃꯅ ꯖꯤꯖꯤ ꯑꯃꯅ ꯀꯦꯟꯗꯜ ꯑꯩꯌꯦ꯫ ꯅꯪꯅ ꯅꯣꯌꯦ ꯍꯥꯏꯕ ꯅꯠꯇ꯭ꯔꯣ?
ꯍꯣꯏ ꯍꯣꯏ ꯍꯣꯏ ꯍꯣꯏ ꯍꯣꯏ ꯍꯣꯢ ꯌꯣꯢ ꯌꯣꯢ ꯌꯣꯢ ꯌꯣꯢ ꯌꯣꯢ ꯌꯣꯢ ꯌꯣꯢ
ꯑꯣꯢ ꯐꯖꯅ ꯉꯥꯡꯉꯣ ꯀꯔꯤꯔꯣ꯫ ꯇꯨꯝꯅꯤꯡꯈ꯭ꯔꯕ꯭ꯔꯣ?
ꯀꯦꯟꯗꯟ ꯀꯦꯟꯗꯟꯁꯨ ꯅꯪꯒꯤ ꯃꯈꯣꯟ ꯇꯥ
ꯅꯪꯅ ꯅꯣꯏꯌꯦ ꯍꯥꯏꯌꯦ ꯑꯗꯨꯒ ꯀꯦꯟꯗꯜ ꯃꯥꯜꯂꯌꯦ ꯀꯔꯤꯔꯣ ꯒ꯭ꯌꯥꯟ ꯇꯥꯗꯦ ꯅꯪꯁꯦ꯫ ꯃꯆꯤꯟ ꯌꯥꯝ ꯊꯤꯕ ꯃꯥꯜꯂꯦꯅꯦ ꯅꯪꯁꯦ꯫
ꯌꯣꯔꯀꯣꯜ ꯐꯖꯕꯒꯤ ꯀꯦꯟꯗꯜ ꯃꯥꯜꯂꯦ ꯍꯥꯏꯕꯅꯦ ꯑꯗꯨꯒ ꯃꯃꯤꯡꯅ ꯀꯦꯟꯗꯟꯅꯦ꯫
ꯑꯣ꯫ ꯌꯥꯢ ꯌꯥꯏ ꯐꯖꯩ ꯐꯖꯩꯌꯦ ꯑꯗꯨ ꯌꯥꯏ꯫
ꯃꯥꯥꯏ ꯇꯥꯕꯅꯦꯍꯦ ꯎꯔꯗꯤ ꯋꯥꯟꯊꯥꯅꯤ ꯔꯨꯝꯗ꯫
ꯑꯩ ꯄꯥꯝꯃꯦꯅ ꯐꯤꯒ꯭ꯔ ꯀꯦꯟꯗꯜ ꯃꯥꯜꯂꯦ ꯅꯪꯗꯤ
ꯄꯥꯝ
ꯅꯕꯅꯤ ꯀꯅꯥꯅ ꯋꯥꯡꯒꯦ ꯀꯅꯥꯅ ꯋꯥꯒꯦ
ꯃꯥꯅ ꯐꯥꯏꯚ ꯁꯤꯛꯁ
ꯀꯣ ꯑꯗꯨꯗꯤ ꯃꯣꯗꯦꯂꯔꯅꯤꯅꯦ
ꯃꯤꯅ ꯃꯣꯗꯦꯜꯅꯤ ꯍꯥꯏꯔ ꯀꯥꯟꯗ ꯊꯥꯖꯗ꯭ꯔꯣ
ꯃꯣꯏ ꯑꯣꯏꯅ ꯇ꯭ꯔꯥꯏ ꯇꯧꯔꯁꯤꯔꯥꯅꯦ ꯑꯗꯨꯗꯤ
ꯇꯧꯔꯣ ꯌꯥꯕꯤꯕ꯭ꯔꯥ ꯌꯦꯡꯉꯣ
ꯌꯥꯅꯤꯡꯉꯥꯏ ꯈꯔ ꯈꯔ ꯁꯤꯟꯕ ꯇꯥꯔꯦ ꯅꯪꯅ ꯃꯇꯦꯡ ꯄꯥꯡꯕꯤꯌꯨ
ꯅꯪ ꯎꯝ ꯑꯩꯗꯤ ꯅꯪꯕꯨ ꯃꯇꯦꯡ ꯄꯥꯡꯕ ꯉꯝꯃꯔꯣꯏ ꯅ ꯑꯩꯕꯨ ꯌꯥꯝ ꯎꯊꯦꯛꯇꯦ
ꯏꯁ ꯑꯩꯅ ꯀꯔꯤ ꯇꯧꯔꯒ ꯑꯩ ꯀꯔꯤ ꯂꯥꯟꯕ ꯇꯧꯔꯒꯦ ꯅꯪꯉꯣꯟꯗ
ꯃꯤꯉꯣꯟꯗ ꯃꯇꯦꯡ ꯄꯥꯡꯕ ꯉꯝꯗ꯭ꯔꯦ ꯍꯧꯖꯤꯛꯀꯥꯟꯗꯤ
ꯄꯥꯎꯉꯣ ꯄꯥꯡꯉꯣ ꯃꯇꯦꯡ ꯄꯥꯡꯉꯣ
ꯌꯥꯔꯅꯤꯅꯥꯡ ꯑꯃꯨꯛꯀ ꯍꯧꯖꯤꯛꯇꯤ ꯖꯤꯖꯤꯕꯨ ꯄꯥꯝꯗꯕꯒꯤ ꯑꯃꯨꯛꯀ ꯀꯦꯟꯗꯥꯎꯜꯕꯨ ꯁꯅꯥꯅꯤꯡꯕ ꯍꯧꯕ ꯅꯠꯇ꯭ꯔꯣ
ꯎ ꯃꯥꯅ ꯍꯥꯏꯅꯣꯅꯦ ꯅꯤꯡ
ꯅꯪꯒꯤ ꯃꯤꯠꯇ ꯖꯤꯖꯤꯁꯨ ꯅꯪꯒꯤ ꯑꯦꯛꯁꯄꯦꯛꯇꯦꯁꯟꯗꯒꯤ ꯑꯣꯏꯔꯝꯗꯕꯒꯤ ꯍꯧꯖꯤꯛꯇꯤ ꯁꯅꯥꯅꯤꯡꯗ꯭ꯔꯦꯕ ꯅ ꯇ꯭ꯔꯥ ꯈꯠ ꯈꯠꯂꯒ ꯃꯥꯅ
ꯖꯤꯖꯤ ꯃꯥꯜꯂꯦ ꯍꯥꯏꯌꯦ ꯃꯥꯟꯁꯨ ꯃꯥꯟꯗ꯭ꯔꯦ ꯄꯨꯡꯍꯥꯏ ꯍꯥꯏꯁꯤꯜꯂꯦ ꯅꯪ
ꯑꯗꯨꯍꯖ
ꯃꯥꯟꯁꯨ ꯃꯥꯟꯗ꯭ꯔꯦ ꯅꯪ ꯅꯪꯅ ꯖꯤ ꯖꯤ ꯃꯥꯁꯨ ꯃꯥꯥꯟꯗꯦꯔ ꯀꯔꯤ ꯖꯤ ꯖꯤ ꯃꯥꯥꯟꯂꯦ ꯍꯥꯏꯕ꯭ꯔꯣ
ꯑꯗꯨ ꯅꯪꯅ ꯄꯥꯝꯕꯗ ꯅꯌꯣꯡꯗ ꯂꯥꯛ
ꯎꯝ ꯑꯩꯗꯤ ꯈꯤꯇꯪ ꯅꯣꯏ ꯄꯥꯝꯃꯦ
ꯋꯦꯠ ꯀꯌꯥ ꯄꯥꯝꯕ ꯑꯗꯨꯗꯤ
ꯋꯦꯠ ꯀꯌꯥ ꯄꯥꯝꯕ꯭ꯔ ꯑꯗꯨꯗꯤ ꯋꯦꯠꯂꯣ ꯋꯦꯠ ꯁꯤꯛꯁꯇꯤꯒꯨꯝꯕ ꯁꯤꯛꯁꯇꯤ ꯐꯥꯏꯚ
ꯑꯥ ꯏꯕꯥꯅꯤ ꯋꯥꯔꯤ ꯁꯥꯅꯕ ꯇꯣꯛꯈ꯭ꯔꯁꯦ
ꯏꯕꯥꯅꯤ ꯋꯥꯔꯤ ꯁꯥꯟꯅꯕ ꯇꯣꯛꯈ꯭ꯔꯁꯦ ꯀꯔꯤꯒꯤꯔꯣ ꯀꯩꯅꯣ
ꯑꯗꯨꯒꯨꯝꯕ ꯅꯨꯄꯤ ꯊꯤꯅꯤꯡꯉꯥꯏ ꯑꯩ
ꯅꯪꯒꯤ ꯀꯦꯟꯗꯜꯗꯨ ꯋꯦꯠ ꯀꯌꯥꯅꯣꯕ
ꯐꯣꯔꯇꯤ
ꯐꯣꯔꯇꯤ ꯑꯁ ꯑꯗꯨꯗꯤ ꯅꯣꯏꯌꯦ ꯍꯥꯏꯌꯦ ꯑꯃꯨꯛꯀ ꯐꯣꯔꯇꯤ ꯒ꯭ꯌꯥꯟ ꯇꯥꯗꯦꯗ ꯅꯪ ꯋꯥ ꯐꯖꯅ ꯉꯥꯡꯉꯨꯃꯤ
ꯃꯣꯗꯦꯜ ꯑꯃꯕꯨ ꯋꯦꯠ ꯀꯌꯥꯃꯨꯛ ꯑ ꯌꯥꯝꯗꯣꯏꯅꯣ ꯑꯩꯒꯤ ꯚꯣꯏꯁ ꯃꯨꯟꯅ ꯄꯥꯔꯣ ꯂꯩꯔꯦ
ꯃꯨꯟꯅ ꯄꯥꯔꯣ ꯂꯩꯔꯦ ꯅꯪꯅ ꯅꯣꯏꯌꯦ ꯍꯥꯏꯕ ꯅꯠꯇ꯭ꯔꯣ ꯐꯥꯔꯁꯇꯗꯤ
ꯃꯥꯗꯣ ꯁꯤꯛꯁꯇꯤ ꯇꯨ ꯑꯣꯏꯕ ꯃꯥꯂꯦ
ꯑꯣ ꯑꯗꯨꯗꯤ ꯆꯞ ꯆꯥꯔꯦꯗ
ꯎꯝ ꯑꯃꯨꯛꯀ ꯄꯥꯝꯗꯦ ꯍꯥꯏ
ꯑꯃꯨꯛꯀ ꯄꯥꯝꯗꯦ ꯍꯥꯏꯒꯅꯤ ꯑꯩꯅ ꯇꯧꯕ ꯄꯥꯝꯗꯦ ꯍꯥꯏꯕ꯭ꯔꯣ ꯑꯩꯅ ꯋꯦꯠꯇꯣ ꯆꯞ ꯆꯥꯏꯌꯦ ꯄꯥꯝꯃꯦ ꯋꯦꯠꯇꯨꯗꯤ ꯋꯦꯠꯇꯤ ꯄꯥꯝꯈ꯭ꯔꯦ ꯃꯥꯒꯤ ꯋꯦꯠꯇꯨꯗꯤꯀꯣ
ꯃꯁꯛ ꯎꯕ ꯃꯇꯝꯗ ꯑꯃꯨꯛꯀ ꯑꯩ ꯄꯥꯝ ꯍꯥꯏꯔꯛꯀꯅꯤ
ꯃꯥꯒꯤ ꯍꯥꯏꯠꯀ ꯃꯥꯒꯤ ꯋꯦꯠꯀ ꯃꯥꯒꯤ ꯐꯤꯒꯔꯗꯤ ꯄꯥꯝꯈ꯭ꯔꯦ ꯑꯗꯨꯗ ꯑꯦ ꯑꯥ ꯀꯝꯄ꯭ꯂꯦꯟ ꯂꯩꯇ꯭ꯔꯦ
ꯃꯁꯥꯛ ꯑꯃꯨꯀ ꯌꯦꯡꯈꯤꯅꯤꯅ ꯅꯠꯇ꯭ꯔꯣ
ꯅꯠꯇ꯭ꯔꯣ ꯍꯧꯖꯤꯛꯇꯤ ꯃꯥꯒꯤ ꯃꯁꯛꯇꯤ ꯎꯗ꯭ꯔꯤ
ꯇꯦ ꯑꯁꯤꯅꯦꯕ ꯍꯦꯛ ꯎꯕꯗ ꯀꯔꯤ ꯊꯣꯛꯀꯦꯔ ꯑꯥꯁ
ꯑꯩꯉꯣꯟꯗ ꯑꯁ ꯅꯣꯏꯁꯤ ꯏꯀꯥꯏꯈ꯭ꯔꯦꯗ ꯑꯩ ꯐꯣꯟ ꯇꯧꯔꯔꯣꯏ ꯇꯪꯅꯤꯡꯗ꯭ꯔꯦꯗ
ꯑꯩꯁꯨ ꯅꯪꯕꯨ ꯇꯧꯅꯤꯉꯥꯏ ꯏꯀꯥꯏꯈ꯭ꯔꯦ ꯃꯁ
ꯑꯩꯁꯨ ꯅꯪꯕꯨ ꯇꯧꯅꯤꯉꯥꯏ ꯏꯀꯥꯏꯈ꯭ꯔꯦ ꯃꯁꯛ ꯐꯖꯕ ꯃꯁꯛ ꯐꯖꯕ ꯇꯧꯗꯨ ꯏꯀꯥꯏꯈ꯭ꯔꯦ ꯀꯣ ꯑꯩ ꯏꯀꯥꯏꯈ꯭ꯔꯦ ꯅꯪ ꯐꯣꯟ ꯇꯧ ꯚꯤꯗꯤꯑꯣ ꯀꯣꯜ ꯇꯧꯁꯦꯅꯦ ꯅꯣꯏ ꯑꯍꯨꯝꯗ ꯑꯃꯔꯛ
ꯁꯪꯗꯦ
ꯁꯥꯡꯗꯦ ꯀꯔꯤꯒꯤ ꯁꯪꯗꯕ ꯕꯣꯜ ꯌꯦꯡꯒꯅꯤ ꯍꯥꯏꯝ ꯅꯠꯇ꯭ꯔꯣ ꯅꯣꯏ ꯄꯥꯔꯇꯤ
ꯎꯝ
ꯕꯣ ꯉꯥꯏꯕ ꯑꯣꯏꯅ ꯚꯤꯗꯤꯑꯣ ꯀꯣꯜ ꯇꯧꯁꯦ ꯑꯩꯅ ꯄꯩꯁꯥ ꯍꯥꯞꯄꯤꯒꯅꯤ ꯚꯤꯗꯤꯑꯣ ꯀꯣꯜ ꯇꯧꯕꯤꯁꯦ ꯑꯩꯅ ꯄꯩꯁꯥ ꯄꯤꯅꯤꯗ
ꯀꯔꯤ ꯄꯔ
ꯀꯔꯤ ꯄꯩꯁꯥ ꯅꯣꯏꯗꯤ ꯄꯩꯁꯥ ꯌꯥꯝ ꯄꯥꯝꯕ ꯅꯠꯇ꯭ꯔꯣ ꯚꯤꯗꯤꯑꯣ ꯑꯁꯤ ꯚꯤꯗꯤꯑꯣ ꯀꯣꯜ ꯇꯧꯔꯗꯤ ꯄꯩꯁꯥ ꯕꯤꯒꯅꯤ ꯍꯥꯏꯗꯤ ꯌꯥꯅꯤ ꯅꯪꯃꯨꯛꯀ
ꯏꯁ
ꯀꯦꯏꯁ ꯍꯨꯖꯤꯛ ꯃꯔꯛ ꯃꯔꯛ ꯀꯣꯜꯗꯤ ꯌꯥꯗꯦꯕ ꯅꯣꯏꯒꯤ ꯁꯤ ꯉꯥꯛꯇꯪ ꯇꯧꯁꯦꯌꯦ ꯄꯩꯁꯥ ꯐꯪꯒꯅꯤ ꯍꯥꯏꯕꯒꯤ
ꯑꯗꯨꯅꯤꯅ ꯅꯨꯄꯤ ꯇꯣꯞꯄꯗ ꯇꯧꯔꯨꯠ
ꯑꯗꯨꯅꯦꯅ ꯅꯨꯄꯤ ꯑꯇꯣꯞꯄꯗ ꯇꯧꯔꯁ ꯄꯤ ꯑꯇꯣꯞꯄ ꯂꯩꯇꯦ ꯑꯩ ꯅꯨꯄꯤ ꯈꯪꯅꯗꯦꯗ ꯈꯪꯅꯕ ꯂꯩꯇꯕ ꯑꯗꯨꯒꯤ ꯅꯪꯕꯨ ꯑꯗꯨꯝ ꯇꯧꯔꯛꯄꯅꯤꯅ ꯑꯥ ꯑꯩꯒꯤ ꯐ꯭ꯔꯦꯟ ꯑꯣꯏꯕꯒꯤ ꯑꯩꯒꯤ ꯐ꯭ꯔꯦꯟ ꯑꯣꯏꯕꯩ ꯅꯪꯕꯨ ꯑꯗꯨꯝ ꯇꯧꯔꯛꯀꯅꯤ ꯎꯝ ꯑꯗꯨꯗꯤ ꯑꯗꯨꯗꯤ ꯑꯗꯨꯗꯤ ꯗꯤꯌꯥꯎꯂꯩ ꯚꯤꯗꯤꯑꯣ ꯀꯣꯜ ꯇꯧꯔꯁꯤꯅ ꯋꯥꯠꯆꯦꯞꯇ
ꯇꯥꯔꯦ ꯌꯥꯔꯦ
ꯇꯥꯔꯦ ꯌꯥꯔꯦ ꯍꯥ
ꯑꯃꯨꯛꯀ ꯅꯝꯕꯔꯁꯨ ꯕ꯭ꯂꯣꯛ
ꯑꯃꯨꯛꯀ ꯅꯝꯕꯔꯁꯨ ꯕ꯭ꯂꯣꯛ ꯇꯧ ꯂꯩꯔꯝꯕꯅꯤꯗ ꯀꯅꯥꯅ ꯅꯪꯅ꯫
ꯃꯇꯝ ꯂꯥꯛꯈ꯭ꯔꯦꯅ
ꯃꯇꯝ ꯂꯥꯛꯈ꯭ꯔꯦꯅ ꯅꯪ ꯕ꯭ꯂꯣꯛ ꯇꯧꯒꯅꯤꯅꯦ ꯅꯪ
ꯏꯁꯂꯤꯞ ꯇꯧꯕꯤꯒꯦ꯫
ꯏꯁꯂꯤꯞ ꯇꯧꯕꯤꯒꯦ ꯑꯩ ꯅꯦꯠꯕꯨꯛ ꯌꯥꯝ ꯅꯨꯡꯉꯥꯏꯇꯦꯗ꯫ ꯍꯣꯏ ꯆꯥꯛ ꯅꯤꯝ ꯀꯦꯟꯗꯜꯗꯨꯗꯤ ꯅꯦꯠꯋꯛ ꯌꯥꯔꯤꯕ꯭ꯔꯣ?
ꯀꯦꯟꯗꯜꯗ ꯑꯁꯤꯞ
ꯃꯥ ꯀꯔꯤ ꯇꯧꯔꯤꯕ꯭ꯔꯣꯅꯦ ꯅꯪꯒꯤ ꯀꯦꯟꯗꯜꯗꯨ ꯀꯔꯤ ꯇꯧꯔꯤꯕ꯭ꯔꯣ
ꯑꯗꯨꯝ ꯄꯥꯔꯒ ꯂꯩꯌꯦ꯫ ꯃꯥ ꯑꯦꯛꯖꯥꯝ
ꯄꯔꯒ ꯂꯩ ꯃꯥ ꯑꯦꯛꯖꯥꯝ ꯂꯩꯗꯨꯗꯤ ꯏꯁ ꯅꯪꯗꯤ ꯀꯔꯤ ꯀꯔꯤꯒꯤ ꯂꯥꯏꯔꯤꯛ ꯄꯥꯗꯕꯗꯨꯗꯤ꯫
ꯑꯩꯅ
ꯕꯗꯃꯥꯁꯀꯤ ꯑꯩꯅ ꯄꯩꯁꯥ ꯊꯣꯛꯇꯕꯩ ꯕꯗꯃꯥꯁꯀꯤ ꯑꯉꯥꯡ ꯑꯣꯏꯕꯖꯥꯠꯅꯦ ꯅꯪꯁꯦ꯫
ꯑꯥ
ꯑꯥ ꯀꯣ ꯄꯈꯔꯅꯦ ꯕꯗꯃꯁꯀꯤ ꯑꯉꯥꯡ ꯑꯣꯏꯕꯒꯤ ꯄꯥꯗꯕꯖꯥꯠ ꯎꯝ ꯍꯧꯖꯤꯛꯇꯤ ꯀꯦꯟꯗꯜꯗꯨ ꯇꯥꯏꯝ ꯄꯥꯁ ꯇꯧꯔꯒꯦ꯫
ꯀꯦꯟꯗꯜ ꯃꯇꯝ ꯁꯥꯡꯗꯦ ꯍꯥꯏꯌꯦ꯫
ꯃꯇꯝꯅ ꯁꯪꯗꯦ ꯍꯥꯏꯑꯦ꯫ ꯅꯪꯕꯨꯗꯤ ꯄꯦꯟꯈ꯭ꯔꯦꯕ ꯇꯧꯃꯟꯕꯒꯤ꯫
ꯏ ꯑꯩꯉꯣꯟꯗ ꯏꯆꯦ ꯑꯩꯉꯣꯟꯗ ꯇꯥꯎꯈ꯭ꯔꯣꯀꯣ ꯑꯗꯨꯗꯤ꯫
ꯇꯧꯈꯔꯣꯀꯣ ꯑꯗꯨꯗꯤ ꯀꯦꯟꯗꯥꯜ ꯕꯃꯔ ꯇꯧꯒ꯭ꯔꯦ꯫
ꯀꯦꯟꯗꯜ
ꯀꯦꯟꯗꯜ ꯎꯝ ꯂꯩꯔꯤꯛ ꯄꯥꯏꯑꯍꯦ ꯃꯤꯒ ꯑꯃꯨꯛ ꯁꯥꯟꯅꯩꯌꯦꯍꯦ ꯒ꯭ꯌꯥꯟ ꯇꯥꯔꯦꯗ ꯅꯪꯒꯤ ꯋꯥꯁꯨ ꯍꯣꯏ ꯃꯥꯗꯤꯀꯣ ꯂꯨꯄꯥ ꯑꯗꯨꯝ ꯍꯌꯦꯡ ꯇꯧꯔꯛꯀꯅꯤ ꯍꯥꯏꯌꯦꯀꯣ ꯑꯗꯨꯗꯤ ꯃꯥꯕꯨ
ꯍꯣꯏ ꯍꯣꯏ ꯍꯥꯏ
ꯍꯣꯏ ꯍꯣꯏ ꯍꯥꯏꯕꯤꯒꯦ ꯍꯥꯏꯕꯤꯒꯦ
ꯆꯦꯗ ꯇꯧꯕꯤ
ꯏꯆꯦꯗ ꯇꯧꯕ ꯌꯒꯦꯔꯣ ꯌꯥꯒꯅꯤ ꯇꯧꯒꯦ ꯅꯝꯕꯔ ꯊꯥꯔꯛꯑꯣ꯫
ꯁꯤ ꯂꯣꯏꯔꯒ
ꯁꯤ ꯔꯣꯏꯔꯒ ꯃꯥꯅ ꯇꯍꯟꯗꯦ ꯃꯥꯁꯨ ꯇꯥꯍꯟꯗ ꯍꯥ
ꯃꯥꯉ ꯐꯣꯟꯒꯨꯝꯅ ꯇꯧꯍꯟꯒꯦ ꯅꯪ ꯅꯪꯅ ꯔꯤꯁꯤꯉꯣ
ꯅꯪꯅ ꯔꯤꯁꯤꯞ ꯇꯧꯑꯣ ꯌꯥꯏ ꯌꯥꯏ ꯌꯥꯏ ꯅꯣꯏ ꯅꯨꯄꯤꯒꯤ ꯆꯔꯥꯛꯁꯦ ꯑꯗꯨꯝ ꯇꯧ ꯀꯩꯁꯨ ꯀꯥꯏꯗꯦ꯫